ꯍꯜꯂꯣ
ꯇꯥꯕꯔꯣ
ꯀꯔꯤꯅꯣ ꯐꯣꯟꯒ ꯄꯥꯏꯔꯛꯇꯤꯌꯦ
ꯀꯥꯅꯥꯅꯣ
ꯅꯪꯅꯤ ꯀꯩꯅꯣ ꯑꯩ ꯇꯧꯔꯝꯃꯕꯅꯦ
ꯇꯣꯔꯛꯄ ꯅꯪ ꯍꯥꯟ ꯇꯧꯔꯛꯀꯦ ꯍꯥꯏ ꯌꯥꯗ꯭ꯔꯣ ꯕꯦꯝꯃ ꯇꯨꯏꯁꯟ ꯆꯠꯂꯝꯗꯥꯏꯒꯤ ꯇꯧꯕ
ꯅꯪ ꯄꯥꯏꯔꯛꯇ꯭ꯔꯦ ꯀꯩꯗꯧꯔꯕ ꯖꯥꯠꯅꯣꯅ
ꯎꯝ ꯊꯣꯏꯕꯤꯆ ꯊꯣꯏꯕꯤꯆ ꯍꯪꯉꯕꯣ ꯊꯤꯟ ꯅꯇꯦ ꯏꯃꯥꯒ ꯆꯠꯈ꯭ꯔꯦ
ꯐꯔꯦ ꯑꯗꯨꯅ
ꯎꯝ ꯆꯥꯛ ꯊꯣꯡꯉꯒꯦꯅ ꯍꯪꯉꯕꯣ ꯅ
ꯂꯩꯔꯝꯗ꯭ꯔꯦ ꯍꯪꯒꯦ
ꯍꯪꯉꯣ ꯎꯝ
ꯊꯧꯛꯂꯛꯑꯦ ꯁꯤꯗ ꯕꯦꯝꯃ
ꯑꯣ ꯃꯕꯣꯛꯀ ꯆꯠꯈꯈ꯭ꯔꯦ
ꯁꯝꯒ ꯄꯨꯨꯟꯗꯅ
ꯎꯝ ꯉꯛꯈꯔ ꯄꯣꯛ
ꯌꯥꯝ ꯆꯥꯛꯑꯦ ꯍꯥꯏꯕ ꯃꯤꯗꯤ ꯄꯩꯁꯥ ꯆꯪꯅꯔꯒ ꯑꯩ ꯌꯥꯝ ꯆꯥꯛꯑꯦ
ꯑꯩꯁꯨꯅꯦ ꯑꯩ ꯍꯧꯖꯤꯛ ꯕꯦꯝꯒꯤ ꯚꯦꯟ ꯚꯔꯥ ꯄꯤꯗ꯭ꯔꯤꯌꯦ
ꯅꯪ ꯉꯥꯍꯥꯛ ꯂꯩꯔꯒ ꯑꯩꯉꯣꯟꯗ ꯑꯃꯨꯛ ꯇꯧꯔꯛꯑꯣ ꯌꯥꯕ꯭ꯔ ꯌꯦꯡꯉꯣ
ꯌꯦꯡꯒꯦ ꯇꯧꯔꯛꯀꯦ ꯅꯪ ꯁꯨꯍꯟꯒꯣ ꯍꯥꯟꯅ ꯃꯉꯥ ꯇꯔꯨꯛ ꯃꯨꯛ
ꯃꯉꯥꯗꯣ ꯁꯨꯈ꯭ꯔꯦ ꯁꯤꯅ ꯑꯇꯣꯞꯄ ꯃꯉꯥꯃꯨꯛ ꯂꯥꯛꯑꯦ
ꯎꯪ ꯌꯥꯁ ꯁꯨꯕꯅꯦ ꯑꯗꯨ ꯁꯕꯃꯤꯠ ꯇꯧꯁꯟꯒ꯭ꯔꯣ
ꯇꯧ ꯑꯗꯨ ꯀꯩꯅꯣꯝ ꯈꯛꯇꯅꯤ ꯑꯅꯤꯔꯛ ꯑꯍꯨꯝꯂꯛ ꯈꯛꯇꯅꯤ ꯀꯩꯅꯣ ꯇꯧꯕꯗꯤ ꯃꯤꯅꯤꯠ ꯇꯔꯥ ꯐꯥꯕꯗꯤ ꯑꯇꯩꯗꯤ ꯑꯝꯇ ꯐꯗꯦ ꯅꯦꯠ ꯌꯥꯗꯗꯅ
ꯐꯣꯟ ꯂꯛ ꯑꯦ ꯑꯩꯒꯤ
ꯑꯝꯇ ꯀꯛꯈꯠꯀꯣ ꯉꯍꯥꯛ
ꯑꯥ ꯄꯥꯏꯔꯔꯣꯏ ꯑꯁꯪꯕꯤꯅꯦ ꯇꯨꯏꯁꯟ ꯂꯥꯛꯀꯦꯅ ꯍꯥꯏꯔꯩ ꯑꯣꯏꯔꯝ ꯍꯡꯂꯛ ꯏ ꯑꯣꯏꯔꯝ
ꯑꯗꯨ
ꯁꯟ ꯂꯧꯊꯣꯛꯈꯤꯒꯦ ꯑꯝꯇ ꯑꯩꯅ ꯅꯍꯥꯟ ꯂꯥꯢ ꯍꯔꯥꯎꯕꯗ ꯕꯥꯢꯕ꯭ꯔꯦꯁꯟꯖꯦ ꯍꯥꯞꯄ ꯇꯥꯗꯦꯅ ꯐꯣꯂꯥꯛꯄ ꯗꯨꯢ ꯁꯨꯕꯤꯖ ꯋꯥꯔꯤꯗꯤ ꯐꯖꯅ ꯁꯥꯟꯅꯔꯝꯒꯅꯤ ꯃꯥ ꯑꯗꯨꯅ
ꯀꯅꯥꯅꯣ ꯍꯥꯢꯖꯦ
ꯆꯥꯕꯨꯕ
ꯁꯅꯕꯅꯦꯍꯦ ꯃꯥꯗꯤ
ꯑꯣ
ꯃꯣꯏꯗꯤ ꯃꯌꯥꯝꯁꯨ ꯂꯩꯕꯅꯦ
ꯎꯝ ꯃꯣꯏ ꯃꯌꯥꯝꯗꯣ ꯑꯗꯨꯝ ꯄꯨꯟ ꯄꯨꯟꯅ ꯇꯧꯅ ꯔꯕꯤꯅꯥ ꯍꯣꯏ ꯆꯪ ꯁꯥꯟꯅ ꯃꯣꯏꯁꯨ ꯔꯕꯤꯅꯥ ꯂꯤꯁꯤꯡ ꯇ꯭ꯔꯥꯇꯦꯠ ꯇꯦꯠꯇ ꯐꯪꯈ꯭ꯔꯦꯕ ꯑ ꯃꯣꯏꯗꯤ ꯗꯣ ꯌꯥꯝ ꯂꯩꯅꯕꯅꯤꯅ ꯁꯥꯟꯅꯔꯝꯒꯅꯦꯕ
ꯑꯩ ꯍꯥꯏꯖꯤꯅꯤ ꯁꯣꯏꯗ ꯍꯥꯞꯄꯣ ꯌꯥꯕ꯭ꯔꯥ ꯌꯦꯡꯉꯣ ꯍꯥꯏꯕ
ꯎꯝ
ꯋꯥꯔꯤ ꯁꯥꯟꯅꯤꯡꯉꯥꯏ ꯃꯤ ꯂꯩꯇꯦ ꯍꯥꯢꯕ ꯑꯈꯣꯏꯗꯤ ꯅꯪꯅꯦ ꯇꯥꯜꯂꯤꯅꯦ ꯕꯦꯝꯃꯅꯦ ꯁꯤꯗꯩ ꯍꯦꯟꯅ ꯂꯩꯇꯦ ꯍꯥꯢꯕ ꯏꯕꯦꯇꯣꯟꯒꯗꯤ ꯑꯩꯗꯤ ꯀꯩ ꯋꯥꯔꯤꯁ
ꯏꯁ ꯑꯗꯨꯝ ꯁꯥꯟꯅꯒꯗꯝ ꯔꯦꯕꯤꯅꯥꯒꯁꯨ ꯁꯥꯟꯅꯧ
ꯔꯦꯕꯤꯅꯥꯒꯤꯗꯤ ꯇꯧꯔꯛꯄꯈꯩꯗꯤ ꯂꯣꯏ ꯌꯥꯔꯤ ꯍꯥꯏꯕꯅꯦꯕ
ꯎꯝ ꯑꯗꯨꯒ ꯃꯥꯅ ꯇꯧꯕ ꯌꯥꯗꯕ
ꯇꯧꯕ ꯌꯥꯗ꯭ꯔꯦ ꯍꯥꯏꯌꯦꯕ ꯃꯥꯁꯨ ꯁꯨꯈ꯭ꯔꯦ ꯍꯥꯏꯕ ꯃꯁꯤꯡꯗꯣ
ꯂꯤꯒꯤꯗꯣ ꯑꯗꯨ ꯑꯣꯏꯌꯦ ꯃꯥꯁꯨ ꯃꯥꯅ ꯇꯧꯔꯛꯄ ꯌꯥꯗꯦꯕ ꯑꯩꯅ ꯇꯧꯕꯒꯩꯗꯤ ꯌꯥꯏꯑꯦꯕ
ꯑ ꯑꯗꯩ ꯑꯃꯨꯊꯣꯏꯒꯁꯨ ꯁꯥꯟꯅꯧꯑꯣ ꯆꯥꯛ ꯊꯣꯡꯉꯕ
ꯊꯣꯡꯉꯗꯕꯅꯦ ꯑꯩ ꯇꯟꯗ꯭ꯔꯤꯀꯥꯟ ꯇꯜꯂꯛꯑꯗꯤ ꯌꯥꯝ ꯇꯜꯂꯦ
ꯑꯩ ꯋꯥꯏ ꯁꯤꯠꯆꯜꯂꯤ ꯊꯣꯡꯒꯗꯧꯅꯦ ꯑꯩꯁꯨ ꯆꯥꯛ ꯊꯥꯒꯠꯂꯗꯝ ꯅꯣꯏ ꯍꯤꯡꯒꯣꯟ ꯀꯩꯀꯩ ꯍꯧꯔꯤꯒꯦ
ꯁꯟ ꯆꯪꯉꯝꯃ ꯆꯥꯊꯣꯛꯈꯤꯕꯗꯣ ꯅꯪ ꯈꯪꯍꯧꯗ꯭ꯔꯣ ꯂꯣꯢ ꯆꯥꯊꯣꯛꯈ꯭ꯔꯦꯕꯣ ꯕꯦꯂꯦꯟꯗ꯭ꯔꯤ ꯄꯥꯟꯕꯗꯒꯤ
ꯃꯥ ꯅꯣꯏ ꯃꯥ ꯕꯦꯂꯦꯟꯗ꯭ꯔꯤ ꯄꯤꯔꯛꯀꯦ ꯍꯥꯏꯕꯅꯦ ꯅꯪꯉꯣꯟ ꯂꯩꯕ꯭ꯔꯥ ꯍꯧꯖꯤꯛ
ꯂꯩꯕꯅꯦ ꯂꯧ ꯂꯥꯎ
ꯀꯥꯡꯍꯧꯗ ꯑꯃꯅꯤ ꯍꯥꯞꯄꯗꯣ ꯍꯥꯎꯕꯅꯦ ꯇꯧꯕꯅꯤꯗ
ꯑꯩꯗꯤ ꯆꯥꯅꯤꯡꯗꯦ ꯇꯜꯂꯦ ꯕꯦꯂꯦꯟꯗ꯭ꯔꯤꯖꯦ ꯅꯍꯥꯟ ꯅꯈꯣꯏ ꯕꯣꯛ ꯇꯣ ꯅꯍꯥꯟ ꯀꯩꯅꯣ ꯄꯨꯔꯛꯏꯗꯅ ꯄꯨꯈꯝꯒ ꯀꯣꯝꯄꯥꯛꯀ ꯅꯍꯥꯟ ꯂꯧ ꯂꯛꯑꯝꯃꯦ ꯑꯗꯨꯒ ꯃꯣꯏ ꯄꯨꯈꯝꯅꯦꯕ ꯀꯣꯝꯄꯥꯛꯇꯨꯕꯨꯗꯤ ꯑꯩꯈꯣꯏ ꯁꯤꯗ ꯂꯩꯔꯝꯕ ꯄꯨꯈꯝꯗꯣ ꯃꯣꯏꯒꯤ ꯆꯦ ꯅꯞꯄꯗꯣ ꯅꯞꯄꯅꯦ ꯃꯣꯏꯗꯨ ꯅꯠꯇꯦꯌꯦ ꯃꯥ ꯍꯥꯏꯕ ꯑꯩꯅ ꯈꯣꯢ ꯃꯥꯗ ꯍꯜꯂꯛꯑ ꯇꯝꯕ ꯈꯣꯏ ꯏꯕꯣꯛꯇꯣ ꯄꯨꯈꯝ ꯃꯣꯏ ꯄꯨꯈꯝ ꯂꯧ ꯂꯥꯛꯑꯝꯃꯦ ꯑꯗꯨꯒ ꯄꯨꯈꯝꯗꯣ ꯍꯦꯟꯖꯥꯡ ꯍꯥꯞꯆꯤꯜꯛꯄꯒꯤ ꯄꯣꯛꯊꯣꯛꯄꯩ ꯀꯣꯛꯈꯤꯕ ꯑꯣꯏꯔꯝꯅꯤꯕ ꯅꯞꯄꯗꯣ ꯐꯦꯡꯕꯗꯒꯨꯝꯕ ꯑꯗꯨ ꯃꯣꯏ ꯅꯠꯇꯦ ꯍꯥꯏꯔꯝꯃꯦ ꯍꯥꯢꯕ ꯃꯃꯥꯏ ꯊꯥꯖꯤꯟꯒꯦ ꯂꯥꯛꯑꯣ
ꯅꯣꯛ ꯍꯥꯏꯕ ꯑꯩꯈꯣꯏ ꯕꯣꯛꯁꯦ ꯑ ꯃꯃꯧ ꯅꯨꯄꯤ ꯀꯤꯕꯩ ꯑꯣꯏꯔꯝꯅꯤ ꯍꯥꯏꯕ ꯀꯦ ꯑꯗꯨ ꯀꯣꯛꯄꯕꯨ ꯀꯩꯗꯧꯒꯦ
ꯐꯖ ꯀꯤꯕꯅꯤ
ꯑꯗꯨꯅꯦ ꯑꯗꯨꯒ ꯅꯣꯡꯉꯥꯜꯂꯀꯥꯟꯗ ꯑꯩꯅ ꯍꯥꯏꯕ ꯏꯕꯣꯛ ꯂꯣꯏꯒꯤꯁꯦ ꯉꯔꯥꯡꯒꯤꯗꯣ ꯆꯨꯝꯃꯦ ꯅꯪꯅ ꯑꯃꯨꯛ ꯂꯧꯗꯕꯤ ꯆꯠ ꯈ꯭ꯔꯤꯗꯣ ꯀꯣꯛꯈꯤꯕꯩ ꯋꯥꯅꯤ ꯍꯥꯏꯕ
ꯎꯝ ꯀꯕꯅꯤ ꯀꯕ ꯐꯖꯅ
ꯀꯔꯤ ꯈꯜꯂꯤꯅꯣ ꯈꯪꯗꯦ ꯍꯥꯏꯕ ꯑꯗꯨꯅꯦ ꯍꯥꯏꯁꯦ ꯑꯗꯩ ꯅꯍꯥꯟꯒꯗꯣ ꯆꯥꯛ ꯆꯥꯕ ꯏꯄꯨꯄꯨ ꯆꯥꯛ ꯆꯥꯕꯗꯣ ꯑꯗꯨꯝ ꯐꯦꯡꯗꯕꯤ ꯑꯗꯨꯝ ꯊꯝꯃꯝ ꯌꯥꯏ ꯀꯣꯟꯗꯣ ꯑꯗꯨꯝ ꯐꯦꯡꯖꯖꯥꯅꯤꯕ ꯃꯥ ꯁꯠ ꯁꯠꯀ ꯄꯦꯡꯊꯣꯛꯈꯤꯕ ꯋꯥꯅꯤ
ꯃꯉꯣꯟꯗ ꯑꯗꯨꯝ ꯇꯥꯗꯣꯏꯕ
ꯑꯩꯅ ꯑꯗꯨ ꯑꯩꯈꯣꯏꯃꯅ ꯃꯣꯏ ꯃꯅꯥꯎꯄꯥ ꯑꯃ ꯂꯩꯕꯅꯦꯌꯦ ꯃꯧꯗꯣ ꯆꯥꯟꯅꯗꯅ ꯆꯠꯈ꯭ꯔꯕꯅꯤ ꯃꯣꯏꯅ ꯇꯧ ꯒꯤ ꯃꯣꯏꯖꯨ ꯐꯪꯉꯤꯅꯦꯌꯦ ꯍꯌꯦꯡꯋꯥꯏ ꯅꯪꯁꯨ ꯅꯅꯦꯝꯄꯣꯛꯀꯗꯣ ꯂꯨꯨ ꯇꯧꯕꯤꯌꯣ ꯍꯌꯦꯡꯋꯥꯏ ꯇꯧꯅꯕꯌꯦ ꯃꯥ ꯍꯥꯏꯗꯣ ꯑꯩꯁꯦ ꯀꯩ ꯆꯥꯟꯅꯔꯤꯒꯦ ꯃꯥ ꯉꯡꯉꯛꯏꯗꯣ
ꯃꯣꯏ ꯃꯅꯥꯎ ꯅꯨꯨꯄꯥꯗꯣ ꯀꯩꯅꯣ ꯇꯧꯋꯦ ꯍꯥꯏ ꯈꯥꯏꯅꯈ꯭ꯔꯦ ꯍꯥꯏ ꯃꯥꯏ ꯌꯥꯝ ꯐꯠꯇꯦꯌꯦ ꯃꯄꯥꯝꯗ ꯌꯑꯣꯡ ꯏꯖ ꯌꯗꯦꯌꯦ
ꯌꯥꯝ ꯄꯛꯇꯦ ꯍꯥꯏꯕ ꯀꯩ ꯀꯥꯟꯗꯕꯗ ꯁꯨꯅꯨꯡꯍꯦꯛ ꯅꯨꯡꯁꯤꯗꯦꯕꯣ
ꯑꯩꯖꯦ ꯗꯨꯀꯥꯟ ꯊꯣꯛꯎꯒꯗꯧꯅꯦ
ꯑꯗꯨꯅꯦꯅ ꯍꯥꯟꯅ ꯁꯨꯃꯥꯏꯅ ꯍꯥꯏꯔꯛꯄ ꯍꯥꯏꯇꯥꯔꯦ ꯃꯣꯏ ꯃꯃꯥꯒ ꯁꯥꯟꯅꯕꯗꯣ ꯑꯗꯨ ꯃꯣꯏꯒꯤ ꯃꯆꯥ ꯅꯨ ꯄꯥ ꯀꯩꯅꯣꯒꯤꯗꯣ ꯄ꯭ꯔꯗꯤꯞ ꯍꯣꯏꯒꯤ
ꯎꯝ
ꯈꯪꯅꯩꯌꯦ ꯑꯃ ꯅꯨꯄꯤꯗꯨ ꯊꯕꯛꯀ ꯇꯧꯔꯒ ꯈꯔ ꯁꯛꯁꯛ ꯂꯥꯎꯕ꯭ꯔꯥ ꯈꯪꯗꯦꯕ ꯃꯉꯣꯟꯗꯒ ꯁꯨꯃꯥꯏꯅꯒ ꯅꯪ ꯁꯥꯟꯅꯩ ꯁꯨꯃꯥꯏꯅꯒ ꯋꯥꯔꯤꯒ ꯁꯥꯟꯅ ꯌꯄꯣꯠ ꯇꯦ ꯃꯥꯗꯤ ꯌꯥꯝ ꯇꯜꯂꯦ ꯌꯥꯝ ꯍꯩ ꯍꯩꯅꯗꯤꯌꯦ ꯃꯣꯏ ꯃꯃꯥꯅ ꯑꯩꯉꯣꯟ ꯇꯧꯔꯛꯏꯅꯦ
ꯍꯌꯦꯡ ꯍꯩꯅꯗꯦ ꯍꯥꯏꯗꯣ ꯏꯃꯥ ꯊꯕꯛ ꯇꯧꯕꯤꯗꯨꯗ ꯑꯃꯨꯛ ꯆꯪꯒꯤꯅꯤꯀꯣ ꯍꯥꯏ ꯌꯥꯗ꯭ꯔꯣ
ꯍꯥꯏꯍꯧꯗ꯭ꯔꯦ ꯑꯗꯨꯗꯤ ꯃꯊꯪ ꯇꯧꯔꯛꯄꯗ ꯍꯥꯏꯒꯦ ꯑꯩꯅ ꯁꯛ ꯁꯛ ꯈꯔ ꯂꯥꯎꯔꯝꯃꯅꯤ ꯍꯥꯏꯕ ꯑꯩꯅ ꯈꯔ ꯈꯜꯂꯤꯅꯦꯕ ꯊꯕꯛꯀ ꯇꯧꯕꯗꯨꯗ ꯃꯤ ꯈꯔ ꯎꯁꯤꯠꯂꯝꯃꯔꯣꯏꯑꯕ
ꯍꯣꯏ ꯍꯣꯏ ꯍꯣꯏ ꯑꯗꯨꯅꯦ ꯍꯥꯏꯖꯦ
ꯑꯗꯨꯒꯤ ꯑꯣꯏꯔꯣꯝꯗꯧ ꯃꯥꯟꯁꯤꯜꯂꯛꯄ
ꯑꯩꯅ ꯕꯦꯝꯗꯣ ꯉꯁꯤꯗꯨ ꯀꯩꯅꯣꯗꯣ ꯌꯦꯔꯨꯝꯁꯨ ꯑꯃꯠꯇ ꯂꯩꯇꯦ ꯑꯗꯨꯅ ꯅꯥꯟꯅ ꯌꯦꯅꯝꯅ ꯇꯧꯔꯒ ꯊꯥꯎ ꯉꯧꯔꯒ ꯆꯥꯛ ꯉꯧꯔ ꯍꯥꯞꯄꯤꯒꯤꯕ ꯃꯥ ꯍꯥꯏꯅꯦ ꯍꯌꯦꯡꯁꯨ ꯍꯥꯞꯄꯤꯕꯨ ꯃꯥ ꯌꯥꯝ ꯍꯥꯎꯋꯦ ꯑꯩꯅ ꯌꯦꯅꯝꯅ ꯉꯧ ꯅꯝꯅ ꯉꯧꯕꯅꯦꯅ ꯍꯥꯏꯕ ꯌꯦꯅꯝꯅ ꯉꯧꯕ ꯌꯥꯝ ꯍꯥꯎꯋꯦ ꯒꯥꯏꯌꯦ
ꯎꯝ ꯈꯪꯗꯅ
ꯀꯥꯏꯗꯒꯤ ꯐꯪꯗꯣꯏꯅꯣ ꯃꯥ ꯍꯥꯏ ꯅꯣꯛꯅꯤꯡꯕꯅ ꯑꯩꯗꯤ ꯑꯣꯕꯦꯝꯃ ꯖꯒꯣꯏ ꯁꯥꯕꯩꯗꯣ ꯃꯤꯅ ꯍꯥꯏꯅꯩꯌꯦ ꯑꯥ ꯄꯩꯁꯥ ꯊꯥꯕ ꯆꯪꯐꯝꯐꯧ ꯂꯩꯇꯦ ꯑꯗ ꯃꯃꯥꯡꯁꯤꯗ ꯂꯦꯞꯁꯟ ꯂꯦꯞꯁꯟꯗꯅ ꯀꯩꯅꯣ ꯃꯁꯨꯨ ꯃꯣꯏ ꯃꯣꯏ ꯃꯁꯨ ꯃꯉꯥꯏꯔꯦ ꯐꯖꯕ ꯅꯨꯡꯁꯤꯕ ꯑꯩꯈꯣꯏꯈꯣꯏꯁꯨ ꯐꯖꯗꯕꯗꯧꯅ ꯀꯥꯏꯅ ꯍꯥꯏ ꯏ
ꯀꯅꯥꯅꯅꯣꯕ
ꯏꯕꯦꯇꯣꯟꯅ ꯍꯥꯏꯔꯝꯃꯦ ꯍꯥꯏꯗꯣꯔꯎ ꯌꯥꯗꯦ
ꯎꯝ ꯌꯥꯝ ꯄꯛꯇꯦꯍꯦ
ꯅꯣꯛꯅꯤꯡꯗ꯭ꯔꯣ
ꯑꯗꯨꯒꯅꯦ ꯑꯃꯅꯅꯦ
ꯃꯣꯏ ꯀꯩꯅꯣꯒꯤ ꯅꯦ ꯄꯤꯡꯀꯤ ꯃꯆꯥꯅꯨꯄꯤꯒ ꯄꯨꯂꯞ ꯀꯦꯗ꯭ꯔꯥ ꯑꯩꯈꯣꯏꯗ
ꯍꯣꯏ ꯑꯗꯨꯒ ꯑꯗꯨꯗꯨꯅ ꯑꯩꯈꯣꯏꯗꯧꯅ ꯐꯖꯧ ꯍꯥꯏ ꯌꯥꯗꯦ ꯍꯥꯏꯌꯦꯅꯦ
ꯍꯣꯏ ꯑ ꯁꯨꯃꯥꯏꯅ ꯍꯥꯏꯌꯦꯌꯦ ꯐꯖꯟꯅ ꯀꯦꯗꯦ ꯃꯣꯏ ꯌꯥꯏꯐꯕꯤꯅ ꯐꯖꯩ ꯑꯈꯣꯏ ꯆꯥ ꯁꯦ ꯌꯥꯝ ꯊꯤꯅ ꯍꯥꯏꯌꯦꯌꯦ ꯑꯩꯈꯣꯏ ꯆꯦꯗ ꯑꯗꯨꯒ ꯑꯗꯨ ꯅꯨꯡꯉꯥꯟ ꯗꯗꯤ ꯃꯣꯏ ꯀꯩꯅꯣꯗ ꯀꯦꯍꯟ ꯃꯥꯜꯂꯦꯕ ꯃꯣꯏ ꯃꯆꯥꯅꯨꯄꯤꯗꯨ ꯍꯣ ꯍꯣꯏ ꯆꯦꯅ ꯇꯝꯃꯛꯏꯅꯦ ꯑꯥ ꯃꯣꯏ ꯃꯆꯥꯅꯨꯄꯤ ꯊꯤ ꯊꯤꯕꯗꯨꯕꯨ ꯃꯤ ꯕꯤꯌꯣ ꯐꯖꯈ꯭ꯔꯗꯨ ꯐꯖꯈ꯭ꯔꯕ ꯑꯉꯥꯡꯗꯨꯒ ꯃꯣꯏꯒ ꯆꯥꯡꯗꯝꯅꯗꯅ ꯇꯧꯗꯅ ꯃꯣꯏ ꯑꯉꯥꯡꯗꯨ ꯊꯤ ꯂꯩꯔꯕ ꯗꯨꯕꯨꯌꯦ ꯍꯧꯔꯛꯑꯕ ꯑꯈꯣꯏ ꯆꯦꯅ ꯑꯩꯉꯣꯟꯗ ꯃꯨꯛ ꯑꯩꯅ ꯑꯗꯨꯅꯦ ꯍꯥꯏꯁꯦ ꯃꯌꯥ ꯏꯀꯥ ꯀꯥꯒꯩ ꯀꯩ ꯐꯖꯗꯣꯏꯅꯣ ꯀꯦꯔꯁꯨ ꯍꯥꯏꯕ ꯑꯩꯅ
ꯃꯣꯏ ꯀꯅꯥꯗ ꯑꯃꯨꯛ ꯀꯦꯍꯜꯂꯤꯕ ꯃꯊꯪꯅ
ꯀꯩꯅꯣꯗ ꯀꯦꯍꯟꯕ ꯃꯥꯜꯂꯦ ꯃꯥꯏꯗꯣ
ꯃꯍꯥꯗꯦꯕ ꯅꯨꯄꯤꯗ ꯑꯁꯤꯁꯨ ꯑꯗꯨꯝ ꯐꯖꯗꯦ
ꯑꯗꯨꯅꯦ ꯍꯥꯢꯁꯦ ꯑꯗꯨꯝ ꯊꯤ ꯂꯩꯔꯕ ꯑꯉꯥꯡꯗꯨꯕꯨ
ꯌꯥꯝ ꯐꯖꯕ ꯑꯣꯏꯗꯤ ꯐꯩ ꯑꯉꯥꯡ ꯅꯦꯅ
ꯃꯆꯥꯅꯤ ꯐꯖꯍꯟꯅꯤꯡꯗꯅ ꯇꯧꯔꯤꯅꯤꯅꯦ
ꯑꯗꯨꯅꯦ ꯑꯗꯨꯗꯒꯤꯗꯤ ꯀꯦꯍꯟꯈꯤꯗ꯭ꯔꯦꯕ ꯃꯥꯕꯨꯗꯤ ꯀꯦ ꯃꯆꯥꯗꯣ ꯃꯣꯏ ꯀꯩꯅꯣꯗ ꯀꯦꯍꯟꯈ꯭ꯔꯦꯕ
ꯎꯝ ꯃꯥ ꯄꯩꯁꯥ ꯀꯌꯥ ꯄꯤꯔꯛꯖꯠꯅꯣ ꯑꯀꯦꯃꯟ
ꯈꯪꯗꯦ ꯀꯌꯥ ꯂꯧꯕꯅꯣ ꯑꯗꯨꯒꯅꯦ ꯅꯍꯥꯟꯗꯨꯅꯅꯦ ꯈꯪꯕ꯭ꯔ ꯒꯤꯇꯥꯟꯖꯂꯤꯗꯅꯦ ꯑꯩꯉꯣꯟꯗ ꯁꯝ ꯂꯩꯕꯤꯔꯛꯑꯣꯅ ꯍꯥꯏꯔꯝꯕꯅꯦꯕ ꯑꯗꯨꯒꯤꯗꯣ ꯇꯥꯔꯕꯣ
ꯇꯥꯗꯔꯦ
ꯁꯝꯅꯕꯤꯌꯨ ꯍꯥꯏꯕ ꯑꯩꯅ ꯑꯈꯣꯏ ꯒꯤꯇꯥꯟ ꯆꯠꯀꯅꯤ ꯑꯩꯗꯤ ꯆꯠꯂꯔꯣꯏ ꯒꯤꯗꯥꯟꯗꯤ ꯑꯣꯏ ꯇꯞꯄꯣꯅ ꯍꯥꯏꯅ ꯍꯥꯏꯕ ꯑꯩꯅ ꯑꯗꯨꯒ ꯒꯤꯇꯥꯟꯖ꯭ꯂꯤꯗ ꯇꯞꯄꯕ ꯑꯗꯨ ꯈꯨꯇꯞꯇꯨꯁꯨꯅꯦ ꯈꯪꯉꯕ ꯄꯩꯁꯥꯒ ꯄꯤꯔꯒꯒ ꯇꯞꯄ ꯅꯠꯇꯦꯀꯣ ꯍꯥꯏꯁꯦ ꯐꯣꯟ ꯅꯝꯕꯔꯗ ꯖꯤ ꯄꯦꯗ ꯀꯥꯞꯄꯛꯀꯦ ꯅꯪ ꯌꯧꯔꯛꯀꯥꯟꯗ ꯍꯥꯏꯔꯛꯑꯣꯅ ꯍꯥꯏꯌꯦꯌꯦ ꯑꯗꯨꯗ ꯃꯉꯣꯟꯗ ꯁꯨꯡꯍꯥꯏ ꯍꯥꯏꯒꯤꯗꯦꯕ ꯑꯩꯈꯣꯏꯅ ꯑꯩꯅ ꯁꯨꯃꯥꯏꯅ ꯍꯥꯏꯕ ꯁꯝꯗꯣ ꯀꯌꯥ ꯄꯤꯒꯦ ꯍꯪꯕꯗꯨꯗ ꯑꯟꯇꯤ ꯃꯕꯥꯟꯅꯤꯅ ꯀꯩꯅꯣꯗ ꯑꯅꯤ ꯂꯧꯕꯗꯗꯤ ꯂꯨꯄꯥ ꯀꯩꯅꯣꯗ ꯂꯧꯕ ꯌꯥꯕꯅꯦ ꯆꯥꯝꯕ꯭ꯔꯤ ꯌꯥꯡꯈꯩ ꯆꯝꯉꯥ ꯁꯨꯃꯥꯏꯅ ꯑꯣꯏꯕꯅꯦꯅ ꯍꯥꯏꯕ ꯑꯔꯣ ꯑꯝꯇꯪ ꯂꯧꯔꯗꯤ ꯆꯅꯤꯌꯥꯡꯈꯩ ꯑꯣꯏꯕꯅꯦꯅ ꯍꯥꯏꯈꯤꯕꯅꯦꯕ ꯑꯗꯣ ꯒꯤꯇꯥꯟꯗꯤ ꯁꯨꯃꯥꯏꯅ ꯍꯥꯏ ꯁꯝꯗꯣ ꯑꯅꯤ ꯂꯧꯔꯗꯤ ꯂꯨꯄꯥ ꯆꯍꯨꯝꯗ ꯂꯧꯕ ꯌꯥꯏ ꯍꯥꯏꯕꯅꯤꯅ ꯍꯥꯏꯌꯦꯌꯦ ꯂꯧꯔꯛꯑꯣꯗ ꯑꯗꯣ ꯃꯥꯅ ꯒꯤꯇꯥꯟꯗꯤ ꯈꯜꯂꯤꯁꯤꯅ ꯁꯝꯗꯣ ꯑꯅꯤ ꯂꯧꯔꯒ ꯆꯍꯨꯝꯗ ꯂꯧ ꯌꯥꯏ ꯍꯥꯏꯕꯅꯤꯅ ꯑꯅꯤ ꯑꯣꯏꯔꯕ ꯅꯤꯡꯉꯨꯕ ꯖꯥꯠꯅꯦꯕ ꯑꯗꯨꯒ ꯃꯥꯗꯤ ꯑꯅꯤꯗꯨ ꯑꯗꯨꯝ ꯂꯧꯁꯜꯂꯛꯑꯕ ꯄꯩꯁꯥꯗꯨꯁꯨ ꯀꯥꯄꯛꯀꯦ ꯍꯥꯏꯔ ꯀꯥꯞꯄꯛ ꯇ꯭ꯔꯕ ꯃꯃꯥꯟꯅꯕꯤꯗꯩ ꯆꯍꯨꯝꯗ ꯅꯠꯇꯦ ꯆꯥꯝꯕ꯭ꯔꯤꯗ ꯑꯅꯤꯗ ꯆꯝꯕ꯭ꯔꯤꯗ ꯂꯧꯔꯛꯑꯦ ꯍ ꯑꯗꯨꯗ ꯒꯤꯇꯥꯟꯖꯂꯤꯅ ꯁꯝꯗꯣ ꯂꯧ ꯍꯥꯏꯗꯤ ꯃꯥꯏ ꯈꯨꯠꯇꯧ ꯂꯥꯎꯇꯧꯗꯣ ꯁꯝꯗꯣ ꯑꯩꯗꯤ ꯅꯪꯉꯣꯟꯗ ꯈꯤꯇꯪ ꯂꯧꯔꯛꯑꯣ ꯍꯥꯏꯒꯤꯕꯅꯤ ꯑꯅꯤ ꯂꯧꯔꯛꯑꯣ ꯍꯥꯏꯗꯦꯅ ꯇꯧꯔꯦꯌꯦ ꯑꯗꯨꯒ ꯂꯥꯏꯔꯤꯛ ꯇꯝꯃꯤꯗꯨꯕꯨ ꯀꯔꯤꯗ ꯇꯝꯃꯤꯅꯣ ꯅꯥꯇ꯭ꯔꯪ ꯌꯥꯝ ꯆꯠꯂꯤꯗꯨꯕꯨꯒ ꯇꯧꯔꯝꯃꯦꯌꯦ
ꯑꯦ
ꯃꯣꯏ ꯃꯀꯣꯛꯇꯣ ꯌꯥꯗ꯭ꯔꯣ
ꯑꯥ
ꯒꯤꯇꯥꯥꯟꯖꯂꯤ ꯁꯥꯎꯔꯦꯕ ꯁꯝꯗꯣ ꯄꯤꯔꯝꯗ꯭ꯔ ꯐꯖꯗꯤ ꯃꯥꯊꯣꯛ ꯃꯥꯢ ꯂꯩꯖꯧꯅ ꯊꯥꯗꯣꯛꯈꯤꯗꯕꯅꯤ ꯑ ꯑꯅꯤ ꯂꯩꯁꯜꯂꯛꯏꯗꯣ ꯑꯇꯣꯞꯄ ꯀꯅꯥ ꯅꯣꯝ ꯍꯪꯉꯒ ꯌꯣꯟ ꯄꯨꯔꯁꯦ ꯀꯃꯥꯏ ꯇꯧꯕꯅꯣ ꯈꯣꯠꯅꯣ ꯍꯥꯏꯅ ꯌꯥꯕꯗꯣ ꯑꯗꯨꯒ ꯃꯃꯟꯒ ꯉꯥꯡꯅꯁꯜꯂꯦꯌꯦ ꯑꯅꯤꯁꯦ ꯂꯧꯔꯒꯦ ꯂꯨꯄꯥ ꯆꯍꯨꯝ ꯄꯤꯔꯒꯦ ꯍꯩꯕꯖꯥꯠ ꯆꯨꯖ ꯃꯥꯅ ꯑꯥ ꯕꯖꯥꯔꯗ ꯑꯩꯈꯣꯏ ꯅꯠꯇꯕꯤꯗ ꯆꯥꯃꯤꯗ ꯂꯩꯔꯛꯄꯗꯨꯕꯨ ꯁꯤꯗ ꯑꯥꯗꯥꯅ ꯂꯩꯕꯤꯔꯨꯕ ꯑꯗꯣ ꯆꯍꯨꯝꯗ ꯌꯣꯟꯒꯗ꯭ꯔꯥꯒ ꯃꯤ ꯄꯤꯔꯛꯄ ꯃꯃꯟꯕꯧ ꯄꯤꯅꯤꯡꯗꯦ
ꯃꯀꯣꯛꯇꯤ ꯆꯥꯛꯏꯅꯦ
ꯃꯗꯨꯅꯦ ꯍꯥꯏꯁꯦ
ꯐꯖ ꯆꯥꯛꯄꯅꯦꯍꯦ ꯃꯥꯗꯤ
ꯑꯗꯨꯅꯦ ꯑꯟꯇꯤ ꯍꯣꯏꯒꯤ ꯑꯃ ꯌꯣꯠ ꯂꯧꯕꯩꯗꯨꯁꯨꯅꯦ ꯈꯪꯉꯕ꯭ꯔꯥ ꯌꯣꯠꯇꯣ ꯂꯧꯔꯛꯑꯦꯕ ꯈꯪꯉꯕ꯭ꯔꯥ ꯑꯗꯨꯒ ꯃꯥꯗꯣ ꯌꯣꯠꯇꯨꯕꯨ ꯍꯦꯛ ꯊꯥꯡ ꯉꯝꯗꯦꯕ ꯑꯗꯨꯗ ꯑꯩꯅ ꯏꯔꯨꯖꯗꯣꯏ ꯇꯧ ꯂꯩꯕ ꯑꯗꯨꯒ ꯌꯣꯠꯁꯦ ꯑꯝꯇ ꯊꯥꯡꯃꯤꯟꯅꯖꯦꯌꯦ ꯃꯥ ꯍꯥꯏꯕ ꯑꯩꯉꯣꯟꯗ ꯑꯩꯅ ꯑꯩ ꯏꯔꯨꯖꯗꯣꯢ ꯇꯧꯔꯤ ꯕꯦ ꯇꯣꯝꯕꯤꯒꯔ ꯀꯩꯅꯣꯝ ꯊꯥꯡꯉꯣ ꯍꯥꯏꯕ ꯑꯩꯈꯣꯏ ꯇꯣꯝꯕꯤ ꯗꯨꯖꯨ ꯊꯕꯛ ꯑꯃ ꯇꯧ ꯂꯩꯕꯅꯤꯅꯦ ꯑꯗꯨꯗ ꯑꯩ ꯍꯥꯏꯕ ꯅꯣꯏ ꯌꯣꯠꯇꯣ ꯍꯥꯠꯂꯗꯕꯁꯤ ꯉꯥꯏꯍꯦ ꯃꯠꯂꯗꯕꯕꯁꯤ ꯉꯥꯏꯍꯦ ꯂꯧꯔꯛꯑꯕ ꯄꯣꯠꯁꯤꯕꯨ ꯑꯗꯨꯝ ꯍꯣꯔꯦꯟ ꯉꯥꯛꯂꯩ ꯑꯗꯨꯝ ꯊꯤꯟꯕꯤ ꯔꯛꯇꯧ ꯂꯩꯔꯗꯨ ꯅꯪꯍꯧꯔꯣꯢ ꯃꯇꯥꯒꯨꯝ ꯄꯨꯗꯣꯢ ꯇꯧꯋꯦ ꯍꯥꯏꯕ ꯑꯩꯅ ꯃꯥꯖꯦ ꯁꯥꯎꯅꯤꯡꯉꯤꯔ ꯈꯪꯗꯦ ꯑꯝꯇ ꯐꯨꯒꯦꯒ ꯇꯧꯔꯒ ꯆꯪꯖꯤꯜꯂꯒ ꯐꯨꯔꯛꯄ ꯋꯥꯅꯤꯗ ꯑꯩꯉꯣꯟꯗ
ꯄꯤꯡꯀꯤꯅ
ꯍꯣꯏꯃꯦ ꯐꯥꯒꯤ ꯑꯣꯏꯅꯅꯦꯕ ꯑꯗꯨꯕꯨꯗꯤ
ꯑꯝ ꯍ
ꯐ ꯃꯀꯣꯛ ꯆꯥꯛꯏ ꯍꯥꯢꯖꯤꯅꯦ
ꯆꯥꯛꯑꯦ ꯀꯃꯥꯏ ꯇꯧꯗꯣꯏꯅꯣ ꯑꯁꯤꯕꯨ ꯀꯃꯥꯏ ꯂꯣꯢꯅꯖꯥꯠꯅꯣ ꯈꯪꯗꯦ
ꯈꯣꯏ ꯕꯨꯕꯣꯛꯅꯖꯨ ꯍꯣꯔꯦꯟ ꯉꯍꯥꯛ ꯂꯩꯔ ꯊꯤꯟꯕꯤꯔꯛꯒꯦ ꯅꯪ ꯄꯨ ꯉꯝꯃꯔꯣꯏꯅ ꯍꯥꯏꯅꯦꯕ ꯑꯗꯨꯕꯧꯁꯨ
ꯎꯝ ꯍꯣꯏ ꯊꯝꯃꯒꯦ ꯑꯃꯨꯛ ꯇꯧꯔꯛꯑꯣ ꯎꯝ ꯎꯝ
ꯑꯃꯨꯛ ꯊꯝꯃꯣ
ꯎꯝ
ꯀꯩꯅꯣ ꯅꯪꯅ ꯉꯟꯇꯥꯅ ꯊꯝꯅꯤꯡꯈꯠꯂꯛ